ꯊ
ꯍꯜꯂꯣ ꯇꯔꯕꯞ
ꯌꯥꯝ ꯅꯨꯡꯉꯥꯏꯋꯥ ꯅꯨꯡꯉꯥꯏꯇ꯭ꯔꯦꯗꯤ ꯇꯥꯟꯅꯗꯕꯅꯦꯉ
ꯃꯥꯅꯦ ꯃꯥꯅꯦ ꯃꯁꯥꯟꯇꯅ ꯐꯅ ꯀꯣꯟꯇꯦꯛ ꯇꯧꯕ ꯌꯥꯗꯕ꯭ꯔꯣ ꯑꯩ ꯑꯦꯀꯥꯎꯟ ꯑꯅꯤꯃꯛ ꯑꯃꯨꯛ ꯀꯃꯥꯏ ꯇꯧꯔꯤꯣ ꯍꯣꯠꯗꯦ ꯀꯣꯟꯇꯦꯛ ꯇꯧꯕ ꯑꯃꯨꯛ ꯌꯥꯗꯕ ꯑꯃ ꯍꯧꯈ꯭ꯔꯦꯅꯦ
ꯑꯣ ꯑꯗꯨꯒꯤꯗꯣ ꯀꯩꯅꯣ ꯇꯧꯕꯅꯦ ꯃꯣꯏꯒꯤ ꯈꯪꯗꯦ ꯔꯤꯐ꯭ꯔꯦꯁ ꯇꯥꯏꯝ ꯄꯤꯕ꯭ꯔꯥ ꯈꯪꯗꯦ ꯑ ꯑꯃ ꯍꯦꯛꯛ ꯂꯣꯏꯕ ꯀꯣ ꯃꯤꯅꯤꯠ ꯃꯉꯥꯃꯨꯛ ꯆꯪ ꯂꯩꯗ꯭ꯔꯗꯤ ꯌꯥꯗꯕꯅꯦꯕ ꯃꯣꯏ ꯃꯁꯥꯏ ꯍꯥꯟꯅ ꯑꯗꯨ ꯇꯧꯝꯕꯅꯤ ꯍꯧꯛꯇꯤ ꯑꯗꯨꯝ ꯍꯧꯈ꯭ꯔꯕꯅꯤ ꯉꯁꯥꯏꯁꯨ ꯑꯩ ꯏ ꯀꯥꯕ ꯊꯥꯕ ꯅꯨꯡꯁꯤꯤꯟ ꯁꯥꯔꯛꯂ ꯀꯥꯟꯁꯤꯗ ꯑꯝꯇ ꯂꯣꯏꯁꯤꯜꯍꯧꯒꯦ ꯇꯧꯔꯦ ꯍꯦꯛꯇ ꯌꯥꯔꯕ ꯌꯥꯔ ꯃꯤꯗꯨ ꯐꯥꯔ ꯊꯝꯃꯅꯤ ꯑꯩꯅ ꯅꯪ ꯉꯥꯏꯍꯥꯛꯇꯪ ꯉꯥꯏꯔꯣ ꯅ ꯉꯥꯏꯍꯥꯛꯇꯪ ꯉꯥꯏꯔꯣ ꯑꯩ ꯑꯝꯇ ꯇꯧꯔꯒꯦ ꯍꯥꯏꯔꯒ ꯐꯥꯔꯒꯦ ꯊꯝ ꯃꯣꯏ ꯕꯔꯥ ꯀꯥꯕ ꯑꯃ ꯇꯧꯋꯦꯕ ꯍꯥꯟꯅꯗꯒ ꯃꯥꯟꯅꯗ꯭ꯔꯦꯕ
ꯅ ꯍꯥꯟꯅꯒ ꯀꯩꯁꯨꯃꯥꯟ ꯃꯥꯟꯅꯔꯛꯇ꯭ꯔꯦ ꯑꯗꯨ ꯄꯨꯔꯥ ꯀꯩꯅꯣ ꯇꯧꯔꯛꯦ ꯑꯗꯒꯤꯣ ꯑꯇꯩ ꯑꯇꯣꯞꯄ ꯑꯩꯈꯣꯏꯒꯤ ꯇ ꯀꯩꯅꯣ ꯐꯪꯗꯕꯁꯤꯡꯗꯣ ꯄꯤꯔꯛꯇꯕꯁꯤꯡꯗꯣ ꯑꯗꯨꯁꯨ ꯄꯨꯔꯥ ꯁꯤꯔꯦꯕ ꯑꯇꯩ ꯑ ꯑꯃꯇ ꯆꯪ ꯌꯥꯗ꯭ꯔꯦꯕ
ꯑꯩꯁꯤ ꯑꯩ ꯍꯧꯖꯤꯛ ꯕ꯭ꯔꯗꯔ ꯑꯣꯏ ꯁꯥꯟꯅꯩꯁꯤꯁꯤ ꯑꯅꯧꯕꯅꯦ ꯑꯩ ꯍꯥꯟꯅ ꯑꯅꯝꯕ ꯃꯈꯩ ꯑꯩ ꯂꯣꯏ ꯊꯥꯗꯣꯛꯈ꯭ꯔꯦ ꯑꯩ ꯑꯩ ꯍꯧꯖꯤꯛ ꯍꯧꯖꯤꯛ ꯄꯥꯏꯔꯤꯕ ꯍꯥꯏꯗꯤ ꯑꯩ ꯋꯥꯆꯞꯀꯤ ꯅꯝꯕꯔꯗꯣ ꯑꯗꯨꯐꯧ ꯑꯩ ꯀꯩꯅꯣ ꯇꯧꯗ꯭ꯔꯦꯕ ꯁꯤꯖꯤꯟꯅꯈꯤꯗ꯭ꯔꯦꯕ ꯁꯤꯅ ꯕꯔꯗꯟ ꯍꯧ ꯇꯧꯔꯩꯗꯣ ꯑꯇꯣꯞꯄ ꯅꯝꯕꯔ ꯑꯣꯏꯔꯝꯃꯣꯏꯅꯦ ꯑꯩ ꯑꯩ ꯋꯥꯆꯞ ꯅꯝꯕꯔꯗ ꯑꯣꯏꯔꯝꯃꯣꯏꯅꯦ
ꯃꯥꯅꯤ ꯃꯥꯅꯤꯅꯦ ꯑ ꯍꯥꯏꯗꯤ ꯑꯇꯣꯞꯄ ꯑꯇꯣꯞꯄ ꯅꯝꯕꯔ ꯑꯩꯈꯣꯏ ꯑꯩ ꯍꯥꯟꯅꯔꯦꯁꯤ ꯑꯃ ꯍꯧꯖꯤꯛ ꯀꯩꯅꯣ ꯌꯥꯗ꯭ꯔꯦꯕ ꯂꯣꯏ ꯂꯣꯏ ꯂꯣꯛ ꯑ ꯇꯧꯔ ꯊꯝꯃꯤꯅꯦ ꯑꯩ ꯁꯤꯅꯦꯕ ꯑꯝꯇ ꯌꯥꯗ꯭ꯔꯦ ꯍꯣꯏ ꯌꯥꯍꯥꯟꯗꯣꯟ ꯊꯣꯛꯏꯅꯦ ꯀꯃꯥꯏꯅ ꯇꯧꯔꯤꯣ ꯈꯣꯟꯗꯦ ꯁꯤꯗ
ꯎ ꯌꯦꯔꯗ ꯑ ꯑꯗꯨ ꯑꯗꯨꯝ ꯆꯥꯡ ꯅꯥꯏꯅꯁꯨ ꯇꯧꯔꯤꯅꯦ ꯑꯗꯨꯗ ꯈꯪꯗꯦ ꯃꯤꯁꯤ ꯌꯥꯝꯃꯜꯂꯛꯄꯩꯔꯥ ꯅꯠꯇꯪꯥꯏ ꯈꯪꯉꯦ ꯭ꯌꯥꯟ ꯇꯥꯗ꯭ꯔꯦ ꯁꯤꯤꯡ ꯇꯥꯟꯅ ꯐꯅ ꯈꯪꯃꯗꯅꯤꯅ
ꯃꯥꯅꯦ ꯃꯥꯅꯦ ꯃꯤ ꯌꯥꯝꯃꯜꯂꯛꯄꯅꯤꯅꯤ ꯀꯥꯏꯗꯅꯣ ꯃꯤ ꯌꯥꯝꯕ ꯃꯤ ꯌꯥꯝꯕꯅ ꯁꯤꯁꯇꯦꯝꯗꯣ ꯂꯨꯝꯕ ꯍꯞꯇꯥ ꯍꯞꯇꯥ ꯀꯥꯡꯗꯤ ꯀꯩꯅꯣ ꯑꯒ꯭ꯔꯦꯖ ꯂꯥꯛꯏ ꯃꯌꯥꯝꯁꯤꯗꯤ ꯑꯞꯒ꯭ꯔꯦꯗ ꯇꯧ ꯑꯞꯒ꯭ꯔꯦꯗ ꯇꯧꯔ ꯂꯥꯛꯏ ꯀꯅꯁꯦ ꯑꯩꯗꯤ ꯀꯩꯅꯣꯗꯣ ꯁꯤꯁꯇꯦꯝꯗꯣ ꯂꯨꯝꯕꯅꯤꯅꯀ ꯄꯥꯏꯗꯧꯒꯦ ꯇꯧꯔꯒ ꯇꯧꯅ ꯍꯞꯇꯥ ꯀꯥꯡꯗꯩ ꯄꯥꯄꯤꯗ ꯄꯤꯁꯜꯂꯛꯑꯦ ꯑꯁꯪ ꯈꯨꯗꯤꯡꯒꯤ ꯑꯃ ꯑꯗꯨꯝ ꯂꯥꯛ ꯂꯩꯔꯝꯃꯤ
ꯑꯩꯗꯤ ꯃꯥꯅꯦ ꯃꯥꯅꯦ ꯊꯥ ꯑꯃ ꯃꯈꯥꯏ ꯊꯥ ꯑꯃꯒ ꯆꯪꯗꯕꯒ ꯌꯥꯎꯋꯦꯕꯀꯣ ꯆꯝꯃ ꯆꯝ ꯈꯨꯗꯤꯡꯒꯤ ꯆꯝꯉ ꯆꯍꯨꯝ ꯈꯨꯗꯤꯡꯒꯤ ꯑꯗꯨꯝ ꯍꯧꯒꯠ ꯑꯗꯨꯝ ꯂꯥ ꯂꯩꯔꯝꯕ ꯀ꯭ꯋꯥꯔꯤꯅꯣ ꯇꯧꯔꯤꯁꯤꯕꯣꯅ
ꯃꯤ ꯃꯖꯨꯦ ꯂꯥꯅ ꯐꯥꯅ ꯉꯝꯗ꯭ꯔꯤ ꯇꯧꯔꯤꯕ ꯒ꯭ꯌꯥꯟ ꯇꯥꯗ꯭ꯔꯦ ꯑꯗꯨꯅ ꯇ ꯃꯟꯒꯔꯦ
ꯃꯤ ꯑꯅ ꯑꯃꯈꯛꯇꯪ ꯄꯥꯏꯕꯗꯤ ꯐꯕ ꯑꯌꯥꯕꯗꯨꯁꯨ ꯄꯤꯊꯣꯛꯑꯦ ꯃꯌꯥꯝ ꯃꯥꯏꯕꯒꯤ ꯑꯌꯥꯝꯕꯁꯨ ꯄꯤꯊꯣꯛꯑꯦ
ꯑꯗꯨꯅꯦ
ꯍꯥꯏꯗꯤ ꯑꯍꯥꯟꯕꯗ ꯑꯩ ꯄꯨꯂꯞ ꯑꯣꯏꯅ ꯀꯩꯅ ꯇꯧꯔꯤꯁꯦ ꯇꯔꯥꯒ ꯅꯤꯊꯣꯏ ꯇꯔꯥꯍꯨꯝꯗꯣꯏ ꯑꯗꯨꯃꯥꯏꯅ ꯄꯥꯏꯕꯅꯦꯕ ꯇꯔꯥꯅꯤꯊꯣꯏ ꯇꯔ ꯇꯔꯥꯅꯤꯊꯣꯏ ꯇꯔꯥꯍꯨꯝꯗꯣꯏ ꯄꯥꯏꯕꯗꯨ ꯍꯔꯥꯎ ꯄꯨꯟꯅ ꯀꯩꯅꯣꯒꯤ ꯋꯥꯟ ꯊꯥꯎꯖꯟ ꯊ꯭ꯔꯤ ꯍꯟꯗ꯭ꯔꯦꯠꯀꯤꯗꯣ ꯑꯗꯨꯒꯤꯗꯣ ꯄꯨꯂꯞ ꯆꯪꯕ ꯃꯇꯝ ꯄꯨꯂꯞ ꯆꯪꯕ ꯃꯇꯝ ꯃꯇꯝꯗ ꯑꯗꯨꯒ ꯑꯦꯛꯁꯇ꯭ꯔꯥ ꯀꯣꯜ ꯀꯩꯅꯣꯗ ꯑꯦꯛꯁꯇ꯭ꯔꯥ ꯑꯅꯤ ꯑꯃꯒ ꯍꯥꯏꯇꯥꯔꯦꯅꯦꯀꯣꯥꯟ ꯑꯅꯤ ꯑꯃꯒꯛ ꯀ꯭ꯂꯣꯁ ꯆꯪꯉ ꯀꯥꯟꯗ ꯊꯥꯔꯇꯤ ꯇꯨ ꯊꯥꯔꯇꯤ ꯇꯨ ꯑꯗꯨꯃꯥꯏꯅ ꯆꯪꯉꯦꯕ ꯊꯥꯔꯇꯤ ꯇꯨꯗꯤ ꯌꯧꯗꯦ ꯊꯥꯔꯇꯤ ꯋꯥꯟ ꯁꯝꯊꯤꯡ ꯈꯔ ꯆꯪꯉꯦꯕ ꯗꯥꯏꯔꯦꯛ ꯑꯗꯨꯒꯤ ꯃꯇꯨꯡꯗꯒꯤ ꯇꯥꯛ ꯀꯩꯅꯣꯝꯇ ꯄꯤꯔꯛꯈꯤꯗꯕꯤꯅꯦꯦꯝꯃꯤ ꯃꯈꯥ ꯇꯥꯕ ꯑꯦꯀꯥꯎꯟ ꯇꯔꯨꯛꯇꯨꯗ ꯑꯦꯀꯥꯎꯟ ꯑꯍꯨꯝꯗ ꯌꯥꯈꯤꯗꯕꯤꯅꯦ ꯄꯥꯏꯕ ꯑꯗꯨꯗ ꯃꯈꯥ ꯇꯥ ꯃ ꯃꯈꯥ ꯇꯕꯦ ꯀꯂꯟ ꯇ ꯄꯥꯏ ꯍꯥꯏꯒꯗ꯭ꯔꯔꯤ ꯏ
ꯑꯣ
ꯑꯗ ꯍꯤꯡ ꯀꯥꯕ ꯍꯧꯈ꯭ꯔꯦ ꯑ ꯑꯩꯅ ꯈꯟꯂꯨꯕꯅ ꯑꯦꯁ ꯑꯗꯨ ꯁꯨꯃꯥꯏꯅ ꯀꯩꯒꯨꯝꯕ ꯄꯔ ꯃꯟꯇ ꯁꯤꯒꯤ ꯀꯩꯅꯣꯁꯦ ꯂꯥꯛꯄ ꯑꯣꯏꯇꯥꯥꯔꯒꯗꯤ ꯑꯩ ꯐꯖꯅ ꯔꯤꯒꯨꯂꯔ ꯑꯣꯏꯅ ꯐꯖꯅ ꯇꯧꯔꯒꯦ ꯁꯤꯅꯦꯩꯅ ꯈꯜꯂꯨꯔꯔꯤꯅꯦ
ꯈ ꯃꯣꯏ ꯃꯠꯇ ꯈꯪꯅꯩ ꯄꯤꯁꯨ ꯄꯤꯗꯦ ꯑꯗꯒꯤ ꯑꯩꯈꯣꯏꯅ ꯈꯤꯇꯪ ꯁꯣꯏꯔꯨꯔꯦꯗꯅ ꯋꯥꯔꯅꯤꯡ ꯑꯝꯇ ꯈ ꯊꯥꯔꯣꯏ ꯗꯥꯏꯔꯦꯛꯅꯤ ꯏꯔ ꯃꯤ ꯊꯥꯔ ꯊꯥꯕ ꯑꯃ ꯅ꯭ꯔꯗꯥꯏꯔꯦ ꯗꯤꯁꯦꯕꯜ ꯇꯧꯔꯤꯕ ꯑꯃ
ꯑꯗꯨꯗ ꯁꯞꯄꯣꯔꯠ ꯁꯤꯁꯇꯦꯝꯁ ꯑꯝꯇ ꯍꯥꯞꯇꯕꯅꯦ ꯑꯦ ꯃꯣꯏꯒꯤ ꯀꯩꯅꯣ ꯍꯥꯏꯇꯥꯔꯦꯅꯦ ꯑꯩꯈꯣꯏꯒꯤ ꯍ ꯋꯥꯋꯥꯏꯠ ꯄꯦꯄꯔ ꯑꯣꯏꯕ ꯌꯥꯏ ꯅꯠꯇ꯭ꯔꯒꯅ ꯐꯣꯂꯣ ꯀꯩꯅꯣ ꯇꯥꯔꯝ ꯑꯦꯟ ꯀꯟꯗꯤꯁꯟ ꯑꯣꯏꯕ ꯌꯥꯏ
ꯍ ꯑ ꯄꯤꯗꯦ ꯋꯥꯗꯣ ꯑꯦ ꯇꯥꯛꯁ ꯑꯃ ꯍꯣꯡꯝꯗꯥꯏꯗ ꯑ ꯍꯥꯏꯕꯤꯌꯨ
ꯑꯦꯅꯤ ꯀꯔꯤꯒꯨꯝꯕ ꯄꯣꯠ ꯑꯃ ꯍꯥꯏꯗꯤ ꯑꯩꯈꯣꯏꯒꯤ ꯑꯦ ꯑꯥꯏꯒꯤꯕꯨ ꯑꯣꯏꯕ ꯌꯥꯏ ꯅꯠꯇ꯭ꯔꯒ ꯀꯩꯒꯨꯝꯕ ꯄꯣꯠꯂꯝ ꯑꯃ ꯁꯤꯖꯤꯟꯅꯕ ꯍꯥꯏꯁꯦ ꯋꯥ꯭ꯋꯥꯏꯠ ꯄꯦꯄꯔ ꯅꯠꯇ꯭ꯔꯒꯅ ꯀꯩꯅꯣꯗꯤ ꯑꯗꯨꯝ ꯄꯤꯅꯩꯗꯅꯀꯣ ꯑꯦꯅꯤ ꯃꯥꯒꯤ ꯁꯞꯄꯣꯔꯠ ꯁꯤꯁꯇꯦꯝ ꯑꯃꯗꯤ ꯂꯣꯏ ꯂꯩꯅꯩ ꯍꯥꯏꯇꯥꯔꯦꯅꯦ ꯅꯠꯇ꯭ꯔ ꯇꯥꯔꯝ ꯑꯦꯟ ꯀꯟꯗꯤꯁꯟꯗ ꯄꯤꯕ ꯃꯌꯥꯝ ꯇꯤꯟꯩꯗꯅ ꯀꯔꯤꯒꯨꯝꯕ ꯑꯃꯇ ꯁꯤꯗ ꯀꯩꯅꯣ ꯑꯞꯂꯣꯗ ꯇꯧꯗꯕꯤꯅꯦꯕ ꯈꯨꯗꯛ ꯈꯨꯗꯛꯇ ꯃꯣꯏꯗꯤ ꯈꯨꯗꯛ ꯈꯨꯗꯛꯇ ꯔꯤꯖꯟ ꯇꯧꯊꯣꯛꯄꯤꯕꯤ ꯈꯨꯗꯛ ꯈꯨꯗꯛꯇ ꯐꯠꯄ ꯇꯧꯕꯤꯅꯦꯕ ꯄꯥꯏꯔꯤꯕ ꯑꯦꯃꯤꯟ ꯄꯥꯏꯔꯤꯕ ꯃꯤꯗꯨꯅ ꯑꯄꯥꯝꯕ ꯇꯧꯕꯤꯅꯦ
ꯑ
ꯀꯟꯇ꯭ꯔꯣꯜ ꯇꯧꯔꯤꯕ ꯀꯩꯅꯣ ꯄꯥꯔꯁꯦꯟꯗꯨꯅ ꯑꯄꯥꯝꯕ ꯇꯧꯔꯛꯄꯤꯅꯦꯦꯗ
ꯀꯔꯤꯒꯨꯝꯕ ꯃꯉꯣꯟꯗ ꯈꯤꯇꯪ ꯁꯣꯛꯀꯗꯧꯕ ꯂꯩꯔꯕ ꯅꯠꯇ꯭ꯔꯒꯅ ꯈꯤꯇꯪ ꯂꯣꯁ ꯑꯣꯏꯒꯗꯧꯕ ꯂꯩꯕꯇꯥꯥꯔꯗꯤ ꯇꯣꯏ ꯀꯩꯅꯣ ꯇꯧꯕꯤꯅꯦꯕ
ꯑ
ꯑꯗꯣ ꯀꯩꯅꯣꯅꯤꯗ ꯃꯁꯤ ꯑꯩꯈꯣꯏꯅꯁꯨ ꯌꯥꯝ ꯍꯦꯟꯅ ꯍꯥꯛꯆꯗꯅꯁꯨ ꯂꯧꯔꯨ ꯌꯥꯕꯣꯠꯇꯦ ꯃꯔꯔꯝꯗꯤ ꯈꯪꯗꯕꯅꯤꯅ ꯍꯥꯏꯇꯥꯔꯦꯅꯦꯀꯣ
ꯑ
ꯇꯥꯕ꯭ꯔꯣ ꯍꯜꯂꯣ ꯇꯥꯔꯕ꯭ꯔꯣ ꯑ
ꯍꯣꯏ ꯋꯥꯀꯤꯡ ꯊꯣꯛꯂꯛꯏꯅꯤ ꯉꯍꯥꯛ ꯑꯣꯏꯔꯦ ꯀꯩꯗꯧꯔꯦ ꯍꯥ ꯑꯗꯨꯅꯦ ꯇꯧꯔꯤꯁꯦ ꯌꯥꯝ ꯂꯨꯏꯌꯦ ꯑꯗꯨꯅꯤ ꯍꯧꯖꯤꯛ ꯀꯩꯗꯧꯔꯤꯅꯣ ꯑꯥ ꯑꯩꯗꯤ ꯁꯨꯝ ꯍꯤꯞꯄꯤꯕꯖꯥꯠꯅꯦ ꯀꯔꯤꯕꯨ ꯇꯧꯔꯨꯅꯤꯒꯦ ꯏꯃꯥꯏꯄꯦꯝꯃ ꯍꯧꯖꯤꯛ ꯗꯤꯜ ꯂꯦꯜꯂꯤ ꯍꯥꯏ ꯇꯔꯦꯅꯦ ꯑꯗꯨꯃꯥꯏꯅ ꯂꯩ ꯑꯗꯨꯗ ꯅꯣꯏꯒꯤ ꯁꯔ ꯅꯪ ꯁꯦꯃꯤꯁꯇꯔ ꯀꯌꯥ ꯑꯣꯏꯗꯣꯏꯅꯣ
ꯑꯗꯨꯗꯤ ꯅꯣꯏ ꯀꯩꯅꯣꯁꯦ ꯐꯣꯔ ꯏꯌ꯭ꯔꯁ ꯊ꯭ꯔꯤ ꯏꯌ꯭ꯔꯁꯀꯤ ꯑꯣꯏꯗꯣꯏꯔꯥ ꯅꯠꯇ꯭ꯔ ꯐꯣꯔ ꯏ꯭ꯌꯔꯁꯀꯤ ꯑꯣꯏꯕꯃ ꯅꯣꯏꯒꯤ ꯀꯣꯔꯁ ꯁꯤꯕꯣ ꯊ꯭ꯔꯤ ꯏꯌ꯭ꯔꯁꯀꯤ ꯑꯣꯏꯗꯣꯏꯅꯦꯕ ꯎꯝ ꯑ ꯊ꯭ꯔꯤ ꯏꯌ꯭ꯔꯁ ꯁꯤꯗ
ꯑꯩꯗꯤ ꯀꯨꯏꯔꯦ ꯀꯣꯂꯦꯖ ꯂꯣꯏꯁꯤꯟꯈꯤꯕ ꯇꯨ ꯊꯥꯎꯖꯟ ꯇ꯭ꯋꯦꯟꯇꯤ ꯇ꯭ꯋꯦꯟꯇꯤ ꯇ꯭ꯋꯦꯟꯇꯤꯗ ꯂꯣꯏꯔꯦ ꯀꯣꯚꯤꯠ ꯃꯇꯝꯒꯤ ꯑꯗꯨꯗ ꯑꯗꯨꯗ ꯀꯣꯂꯦꯖ ꯂꯣꯏꯁꯤꯟꯈꯤꯕ ꯀꯨꯏꯔꯦ ꯑꯗꯨꯗꯒꯤ ꯃꯈꯥ ꯇꯥꯅ ꯃꯥꯁꯇꯔꯗꯤ ꯇꯧꯊꯗ꯭ꯔꯦ ꯑꯗꯣ ꯏꯃꯥꯟ ꯏꯃꯥꯟꯅꯕ ꯄꯤ ꯑꯩꯆ ꯗꯤ ꯇꯧꯂꯣꯏꯕ ꯑꯣꯖꯥ ꯑꯣꯏꯕ ꯌꯥꯎꯅꯈ꯭ꯔꯦꯗ ꯑꯗꯨ ꯃꯥꯏ ꯂꯩ ꯍꯥꯏꯇꯥꯔꯦ ꯑꯗꯨꯅꯦ ꯑꯗꯨꯝ ꯐꯖꯅ ꯍꯣꯠꯅꯧ ꯀꯩꯅꯣ ꯇꯧꯔ ꯍꯥꯏꯗꯤ ꯑꯈꯣꯏꯒꯤ ꯑ ꯑꯩ ꯍꯧꯖꯤꯛꯁꯦ ꯕꯤꯖꯤꯅꯦꯁ ꯑꯃ ꯏꯁꯇꯥꯔꯇꯤꯡ ꯇꯧꯒꯦꯅ ꯀꯟꯅ ꯍꯣꯠꯅꯔꯤ ꯑꯈꯣꯏ ꯏꯃꯥꯟꯅꯕ ꯑꯃ ꯑꯈꯣꯏ ꯈꯔ ꯖꯤꯜꯂꯒ ꯑꯗꯨ ꯑꯗꯨꯒꯤ ꯍꯧꯖꯤꯛꯁꯦ ꯄ꯭ꯂꯥꯅꯤꯡ ꯀꯟꯅ ꯇꯧꯔꯤ ꯍꯥꯏꯇꯥꯔꯦꯅꯦ ꯍꯥꯟꯅ ꯇꯧꯕꯅꯦ ꯍꯥꯟꯅ ꯇꯧꯕꯗꯨ ꯑꯥ ꯀꯩꯅꯣꯅꯦꯕ ꯑꯈꯣꯏꯒꯤ ꯀꯝꯄꯅꯤ ꯑꯃꯗꯒꯤ ꯃꯥꯒꯤ ꯕ꯭ꯔꯥꯟꯁꯁꯦ ꯃꯔꯤ ꯊꯣꯛꯅ ꯂꯩꯕꯅꯦꯕꯀꯣ ꯃꯔꯤꯗꯨꯗ ꯍꯧꯖꯤꯛ ꯀꯟꯅ ꯔꯟ ꯇꯧꯔꯤꯁꯦ ꯑꯍꯨꯝ ꯇꯧꯔꯤ ꯑꯗꯣ ꯑꯃ ꯏꯁꯇꯥꯔꯇꯤꯡ ꯇꯧꯒꯦꯅ ꯀꯟꯅ ꯍꯣꯠꯅꯔꯤ ꯑꯗꯣ ꯑꯍꯨꯝ ꯑꯃꯗꯤ ꯃꯥꯏ ꯄꯥꯛꯅ ꯁꯛꯁꯦꯁꯂꯤ ꯑꯩꯈꯣꯏꯒꯤ ꯑꯗꯨꯝ ꯀꯩꯅꯣꯗꯗꯤ ꯑꯩꯈꯣꯏꯒꯤ ꯀꯟꯇ꯭ꯔꯤ ꯃꯅꯨꯡꯗ ꯍꯥꯏꯇꯥꯔꯦꯅꯦꯀꯣ ꯑꯣꯄꯜ ꯇꯧꯗꯅ ꯈꯣꯠꯇꯅ ꯑꯗꯨꯝ ꯑꯥꯎꯠꯁꯥꯏꯠ ꯊꯣꯛꯑꯒ ꯊꯕꯛ ꯇꯧꯕ ꯈꯣꯠꯄ ꯑꯗꯨꯝ ꯌꯥꯎꯔꯦꯕꯀꯣ ꯑꯗꯨ ꯅꯠꯇꯕꯤꯗ ꯍꯟꯗꯛ ꯑꯃꯨꯛ ꯏꯁꯇꯥꯔꯇꯤꯡ ꯇꯧꯒꯦꯅ ꯑꯃꯨꯛ ꯑꯦꯛꯁꯇ꯭ꯔꯥ ꯑꯃ ꯍꯥꯞꯄꯜꯂꯒ ꯇꯧꯁꯤꯔ ꯍꯟꯗꯛ ꯀꯟꯅ ꯇꯥꯟꯅꯔꯤ ꯑꯣ ꯑꯗꯨ ꯅꯣꯏꯁꯨ ꯊꯕꯛ ꯏꯪꯈꯥꯡꯗꯣ ꯀꯩ ꯀꯩꯅꯣ ꯌꯦꯡꯁꯜꯂꯨ ꯐꯖꯅ ꯍꯥꯏꯗꯤ ꯊꯕꯛ ꯇꯧꯕ ꯃꯇꯝ ꯗ ꯆꯦꯛꯁꯤꯟꯅ ꯊꯕꯛ ꯇꯧꯅꯅꯕ ꯅꯁꯥꯅ ꯍꯣꯠꯅꯕ ꯃꯇꯝꯗ ꯍꯥꯏꯇꯥꯔꯦꯅꯦꯀꯣ ꯈꯔ ꯐꯖꯅ ꯍꯣꯠꯅꯔꯣ ꯑꯗꯨ ꯐꯗꯧꯗ ꯇꯥꯔꯒꯗꯤ ꯅꯣꯏꯗꯁꯨ ꯍꯌꯦꯡ ꯇꯝꯃꯦ ꯑꯗꯨꯗꯁꯨ ꯊꯣꯛꯀꯅꯤ ꯑꯗꯩ ꯁꯥꯔꯇꯤꯐꯤꯀꯦꯠꯠꯇꯤꯅ ꯈꯣꯠꯇ ꯑꯗꯨꯝ ꯂꯩꯍꯝꯒꯅꯤ ꯑꯗꯨꯒ ꯁꯥꯔꯇꯤꯐꯤꯀꯦꯠ ꯂꯩꯔꯒ ꯑꯩꯣꯏ ꯆꯠꯅꯐꯝ ꯈꯪꯗꯕꯤꯗ ꯇꯥ ꯂꯩꯕꯗꯣ ꯑꯗꯨꯒꯤ ꯄꯣꯠꯇꯨ ꯑꯣꯏꯒꯅꯦꯕ
ꯑ